ꯇꯥ꯭ꯔꯣ
ꯌꯥꯝ ꯅꯨꯡꯁꯤꯈ꯭ꯔꯦꯗꯀꯣ
ꯀꯩꯍ ꯑꯩꯗꯤ ꯅꯪꯕꯨ ꯍꯦꯟꯅ ꯅꯨꯡꯁꯤꯕꯒꯤꯅꯤꯅꯦ ꯑꯃꯨꯛꯀꯁꯨ ꯍ
ꯅꯪꯒꯤ ꯈꯣꯟꯖꯦꯜꯁꯦ ꯇꯥꯕ ꯐꯪꯉꯔꯣꯏꯗ꯭ꯔꯅ ꯄꯥꯈꯠꯂꯤꯕꯅꯤꯅꯦ
ꯑꯦ ꯑꯗꯨꯃꯥꯏꯅ ꯈꯟꯕꯤꯅꯣ ꯅꯪ ꯀꯌꯥ ꯑꯗꯨꯒꯤꯗꯤ ꯅꯪ ꯅꯪ ꯀꯩꯝ ꯋꯥꯔꯨꯔꯅꯨ ꯅꯪꯒꯤꯗꯃꯛꯇ ꯑꯩ ꯏꯥꯎ ꯆꯥꯎꯅ ꯅꯨꯡ ꯃꯊꯛꯇ ꯂꯦꯞꯄꯒ ꯂꯩꯔꯤ
ꯅꯨꯡ ꯃꯨꯊꯛꯇ ꯀꯥꯏꯅ ꯎꯝ ꯋꯥꯔꯤꯗꯤ ꯑꯣ ꯑꯗꯨ ꯌꯥꯝ ꯉꯥꯡꯕ ꯍꯥꯏꯌꯦꯀꯣ ꯅꯪꯁꯦ ꯀꯔꯝꯕ ꯂꯥꯏꯅ ꯁꯥꯔꯄꯅꯣ ꯉꯥꯡꯕꯁꯦ
ꯏꯃꯥꯒꯤ ꯄꯨꯛꯇꯒꯤ ꯊꯣꯛꯂꯛꯄ ꯅꯝꯐꯨꯗ ꯑꯩ ꯊꯣꯛꯂꯣꯏ ꯍꯥꯏꯔꯁꯨ ꯃꯥ ꯅꯝꯐꯨꯗ ꯊꯣꯛꯂꯛꯑ
ꯅꯝꯐꯨꯗ ꯀꯩꯅ
ꯄꯨꯔꯤꯅ ꯇꯣꯂ ꯍꯥꯏꯁꯦ
ꯎꯝ ꯅꯣꯏꯔꯤꯗꯀꯣ ꯅꯪ ꯊꯣꯛꯄꯗꯨ ꯌꯥꯝ ꯐꯔꯕꯅꯤꯅꯦ ꯅꯪ ꯊꯣꯛꯂꯝꯗ꯭ꯔꯗꯤ ꯏꯕꯥꯅꯤ ꯋꯥꯔꯤ ꯁꯥꯟꯅꯕ ꯐꯪꯉꯔꯣꯏꯅꯦ
ꯑꯗꯨꯗꯤ ꯑꯩ ꯈꯪꯕꯒꯤ ꯑꯩꯗꯣ ꯈꯪꯉꯦꯕ ꯑꯗꯨ ꯃꯇꯝꯗꯨꯗ ꯑꯩꯁꯦ ꯊꯣꯛꯂꯛꯄꯁꯦ ꯁꯤ ꯄ꯭ꯔꯤꯊꯤꯕꯤꯗ ꯑꯩ ꯊꯣꯛꯂꯛꯏꯁꯦ ꯏꯍꯥꯟ ꯍꯥꯟꯅ ꯍꯦꯛ ꯊꯣꯛꯂꯛꯄ ꯃꯤꯠꯀꯨꯞꯇ ꯑꯩꯅ ꯃꯤꯠꯁꯦ ꯌꯦꯡꯕ ꯊꯪꯕ ꯅꯨꯃꯤꯠꯇ ꯑꯩꯁꯦ ꯅꯪꯒꯤ ꯁꯛ ꯍꯥꯟꯅ ꯎꯔꯦꯕ
ꯑꯗꯨꯅꯦꯕ ꯅꯪꯁꯦ ꯊꯣꯛꯇ꯭ꯔꯗꯤ ꯑꯗꯨꯝ ꯄꯣꯛ ꯃꯅꯨꯡꯗ ꯄꯨꯝꯃꯒ
ꯑꯗꯨ ꯑꯗꯨ ꯀꯨꯝꯕꯒ ꯂꯩꯔꯗꯤ ꯃꯅ
ꯑꯩꯗꯤ ꯑꯇꯣꯞꯄꯒꯤ ꯄꯨꯒꯤ ꯊꯣꯛꯂꯛꯀꯦ ꯇꯧꯔꯕꯅꯦꯕ ꯑꯁ ꯌꯥꯔꯦ ꯅꯝꯐꯨꯗ ꯗꯣꯛꯇꯔꯅ ꯇꯤꯡꯊꯣꯛꯈ꯭ꯔꯦꯕ ꯎꯄꯥ ꯂꯩꯗ꯭ꯔꯦꯕ
ꯄꯨꯟꯁꯤ ꯌꯥꯝ ꯁꯥꯡꯉꯤꯀꯣ
ꯑꯗꯨꯒꯨꯝꯕ ꯋꯥꯔꯤꯗꯣ ꯇꯣꯁꯁꯦ ꯑꯩꯁꯨ ꯌꯥꯝ ꯀꯟꯅ ꯉꯥꯡꯅꯤꯡꯗꯦ ꯑꯗꯨꯒꯨꯝꯕꯗ ꯑꯩꯁꯨ ꯀꯕ ꯑꯃ ꯂꯩ ꯁꯦꯁ
ꯅꯅ ꯍꯥꯟꯅ ꯍꯥꯎꯔ ꯄꯨꯅꯤ ꯀꯣ
ꯑꯩꯁꯤ ꯅꯪ ꯅꯍꯥꯟꯅ ꯍꯧꯔꯛꯄ ꯅꯠꯇ꯭ꯔꯣ ꯅꯪ ꯅꯪ ꯋꯥ ꯌꯥꯝ ꯉꯥꯡꯕ ꯍꯥꯏꯔꯤꯁꯦ ꯀꯥꯏꯗꯒꯤꯅꯣ ꯍꯥꯏꯔꯛꯄ ꯣꯏꯁꯨ ꯎ ꯄꯥꯏꯔꯩꯃꯅ ꯑꯩꯅ ꯑꯩ ꯀꯨꯏꯔꯦ ꯂꯣꯠꯄꯗ ꯑꯗꯨ ꯋꯥꯁꯦ ꯀꯅꯥꯝꯇ ꯍꯥꯏꯗꯣ ꯑꯣꯏꯅꯗꯤ ꯈꯜꯂꯝꯕꯅꯦ ꯑꯗ
ꯎꯝ ꯑꯩꯉꯣꯟꯗꯗꯤ ꯍꯥꯏꯗꯣꯛꯈ꯭ꯔꯦꯕ ꯁꯤꯗꯤ ꯑꯗꯨꯅꯤ ꯑꯋꯥꯕ ꯀꯌꯥꯝ ꯀꯨꯏ ꯀꯨꯏꯅ ꯂꯣꯠꯄ ꯉꯝꯗꯣꯏꯅꯣꯕ ꯅꯣꯡꯃꯗꯤ ꯑꯃꯨꯛꯀ ꯁꯣꯏꯗꯅ ꯈꯪꯉꯦꯕ
ꯅꯦꯕ ꯅꯗꯤ ꯅꯪ ꯍꯥꯏꯗꯤ ꯅꯪꯁꯤ ꯀꯝꯕ ꯃꯤꯅ ꯍꯥꯏꯕꯗꯤ ꯀꯔꯝꯕ ꯃꯤ ꯁꯦꯝꯂꯛꯏ ꯖꯥꯠꯂ ꯑꯩ ꯈꯜꯂꯝꯕꯅꯦꯕ ꯑꯗꯨ ꯅꯪꯕꯨꯁꯨ ꯆꯞ ꯃꯥꯟꯅꯩ ꯑꯩꯒ ꯊꯣꯛꯂꯛꯄꯒꯨꯝꯅ ꯅꯪꯁꯨ ꯑꯗꯨꯝ ꯊꯣꯛꯂꯛꯑꯦ
ꯃꯥꯅꯤ ꯃꯥꯅꯤ ꯁꯦꯝꯕꯤꯕ ꯃꯄꯨꯗ ꯑꯃꯈꯛꯇ ꯑꯣꯏꯕꯒꯤꯅꯤ
ꯎꯝ ꯑꯗꯨꯅꯦꯦꯕ ꯑꯗꯨꯗ ꯅꯪꯗꯤꯦ ꯑꯩꯁꯨ ꯅꯪꯒꯤ ꯊꯃꯣꯏꯒꯤ ꯀꯥꯆꯤꯟꯒꯤ ꯃꯅꯨꯡꯗ ꯂꯣꯠꯄ ꯀꯥꯟꯗ ꯅꯪ ꯑꯩꯕꯨ ꯀꯩ ꯄꯤꯖꯕ ꯉꯝꯒꯗ꯭ꯔꯣ
ꯑꯗꯨꯕꯨꯗꯤ ꯂꯣꯠꯄꯨ ꯂꯣꯠꯂꯗꯤ ꯑꯦꯩꯅ ꯉꯝꯃꯣꯏꯗꯕ ꯂꯩꯇꯦꯍꯦꯛ
ꯑꯦ
ꯑ ꯅꯪꯅ ꯅꯪꯒꯤ ꯑꯄꯥꯝꯕ ꯑꯗꯨꯝ ꯇꯧꯕꯤꯔꯅꯤ ꯑꯗꯨꯒ ꯆꯥꯛ ꯆꯥꯕꯁꯨ ꯏꯈꯨꯠꯅ ꯍꯥꯝꯃꯒ ꯄꯤꯖꯔꯅꯤ ꯑꯗꯨꯒ ꯅꯪꯅ ꯍꯥꯏꯕ ꯃꯈꯩ ꯂꯣꯏ ꯌꯥꯗꯣꯏꯅꯤꯅꯦ
ꯑꯧ ꯃ ꯀꯋꯥꯕꯎ ꯅꯪꯒꯤꯁꯦ ꯑꯩꯕꯨꯗꯤ ꯅꯨꯡꯗꯤ ꯅꯨꯡꯁꯤꯌꯦꯕ ꯅꯪ ꯑꯗꯣ ꯐꯣꯡꯗꯣꯛꯄ ꯉꯝꯗꯕꯩ ꯈꯛꯇ ꯉꯥꯏꯔꯦꯕ ꯅꯪꯒꯤꯁꯦ
ꯑꯗꯨꯅꯦ ꯑꯗꯨꯕꯨꯗꯤ ꯈꯔ ꯅꯨꯄꯤ ꯑꯣꯏꯕꯅꯤꯅꯀꯣ ꯈꯔ ꯏꯀꯥꯏꯒꯟꯕ ꯍꯥꯏꯕ ꯇꯔꯦ
ꯊꯃꯣꯏ ꯄꯥꯂꯦ ꯊꯃꯣꯏ ꯃꯆꯥꯁꯦ ꯆꯣꯡꯊꯣꯛꯄ ꯍꯧꯔꯛꯑꯦ
ꯎꯝ ꯃꯤ ꯈꯔꯗꯤ ꯏꯀꯥꯏ ꯈꯪꯗꯕ ꯃꯤꯁꯨ ꯂꯩꯌꯦꯕ ꯑꯗꯨꯗꯤ ꯑꯩ ꯀꯔꯤꯒꯤꯔꯥ ꯈꯪꯗꯦ ꯃꯤꯅ ꯏꯀꯥꯏꯒꯟꯕ ꯅꯨꯄꯤꯁꯦ ꯊꯝꯃꯣꯏ ꯁꯦꯡꯅ ꯅꯨꯡꯁꯤ ꯁꯤꯕꯒꯤꯅꯤ ꯍꯥꯏꯌꯦꯕꯀꯣ
ꯑꯥ
ꯑꯁ ꯅꯪꯅ ꯉꯥꯡꯕꯁꯤꯡꯁꯦ ꯆꯨꯝꯁꯦ ꯆꯨꯝꯕ ꯉꯥꯛꯇ
ꯎꯝ ꯏꯀꯥꯏꯕꯨ ꯈꯪꯗ꯭ꯔꯗꯤ ꯅꯨꯡꯁꯤꯗ꯭ꯔꯦ ꯍꯥꯏꯕ ꯑꯗꯨꯅꯦꯕ
ꯑꯣ ꯅꯪꯁꯦ ꯌꯥꯔ ꯌꯥꯏ ꯅꯪ ꯀꯕꯛ ꯀꯕꯛ ꯌꯥꯏ
ꯑꯁ ꯀꯕꯛ ꯀꯕꯛ ꯍꯥꯏꯕ ꯂꯣꯏꯅꯥꯃꯛ
ꯎꯝ ꯍꯣꯏ ꯍꯥꯏꯕꯗꯤ ꯍꯧꯖꯤꯛꯇꯤ ꯏꯕꯥꯅꯤ ꯢꯕꯥꯅꯤꯁꯦ ꯄꯨꯟꯁꯤꯒꯤ ꯈꯣꯡꯆꯠꯁꯦ ꯍꯧꯖꯤꯛ ꯉꯁꯤꯅ ꯑꯍꯥꯟꯕ ꯈꯣꯡ ꯊꯥꯡꯕ ꯍꯧꯔꯤꯅꯤꯅꯀꯣ ꯑꯗꯣ ꯄꯨꯔꯥꯗꯤ ꯍꯥꯏꯕ ꯉꯝꯈꯤꯔꯣꯏꯕ ꯃꯤ ꯍꯥꯏꯕꯗꯤ ꯍꯥꯟꯅ ꯃꯑꯣꯡ ꯃꯇꯧ ꯌꯦꯡꯕ ꯈꯣꯠꯄ ꯑꯗꯨꯃꯥꯏꯅ ꯇꯧꯋꯦꯗꯅ
ꯎꯝ
ꯍ ꯍꯥꯟꯅ ꯌꯦꯡꯉꯦ ꯇꯧꯕꯅꯤꯗ ꯍꯣꯏ ꯐꯕꯨꯗꯤ ꯐꯔꯦ ꯅꯪꯕꯨ ꯀꯕꯛ ꯀꯕꯛ ꯍꯥꯏꯔꯤꯁꯤ ꯌꯥꯝ ꯐꯔꯖꯠꯅꯤꯗ
ꯑꯁ ꯑꯩꯗꯤ ꯍꯩꯗ꯭ꯔꯁꯨ ꯌꯥꯔꯦꯗ ꯍꯩꯗꯁꯨ ꯑꯩꯗꯤ ꯌꯥꯔꯕꯅꯤꯗ ꯂꯣꯏꯅ ꯐꯔꯕꯅꯤꯗ ꯑꯦ ꯇꯨ ꯖꯦꯠꯇꯒꯤ
ꯑꯣ
ꯑꯗꯣ ꯅꯪꯕꯨꯗꯤ ꯈꯪꯗꯦꯕꯀꯣ ꯀꯃꯥꯏꯅ ꯇꯧꯕ ꯃꯤꯅꯦ ꯍꯥꯏꯕꯗꯣ ꯆꯤꯟꯗ ꯄꯪꯉꯥꯡ ꯉꯥꯡꯔꯁꯨꯀꯣ ꯃꯅꯨꯡꯗꯗꯤ ꯈꯪꯗ꯭ꯔꯤꯕꯀꯣ
ꯍ ꯑꯩ ꯃꯅꯨꯡꯗꯗꯤ ꯌꯣꯡꯒꯨꯝꯕ ꯁꯥꯒꯨꯝꯕꯗꯤ ꯅꯠꯇꯦ ꯑꯩꯁꯨ ꯃꯅꯨꯡꯗꯗꯤ ꯑꯩ ꯢꯊꯟꯇ ꯏꯪꯅ ꯆꯤꯛꯅ ꯂꯩꯔꯝꯕ ꯒꯥꯔꯗꯦꯟꯗ ꯂꯩꯕꯒꯨꯝꯅ ꯂꯩꯔꯝꯃꯤꯅꯦ ꯑꯩꯁꯦ ꯍꯧꯖꯤꯛ
ꯎꯝ
ꯑꯗꯨꯝ ꯌꯦꯡꯕꯗ ꯏꯔꯥꯡ ꯂꯥꯡꯉꯒ ꯏꯆꯝ ꯆꯝꯃꯝꯗꯧꯗꯤ ꯃꯥꯟꯂꯦ ꯅꯪꯁꯦ
ꯑꯥ ꯍꯣꯏ ꯏꯔꯥꯡ ꯂꯥꯡꯒꯩ ꯏꯆꯝ ꯆꯝꯕ ꯑꯣꯁ ꯅꯪꯒꯤꯗꯣ ꯑꯅꯤ ꯑꯃ ꯄꯨꯟꯁꯤꯟꯅꯔꯗꯤ ꯌꯥꯗ꯭ꯔꯦ
ꯑꯁ ꯑ ꯍꯥꯏꯗꯤ ꯏꯂꯥꯡ ꯂꯥꯡꯂꯒꯁꯨ ꯅꯨꯄꯤꯒꯨꯝꯕ ꯀꯣꯏꯗꯕ ꯑꯃ ꯂꯩꯗꯅ ꯏꯆꯝ ꯆꯝꯅ
ꯑ ꯑꯗꯣ ꯑꯩ ꯅꯉꯣꯟꯗ ꯀꯩꯅꯣꯝꯃ ꯍꯥꯏꯒꯦꯀꯣ
ꯎꯝ ꯍꯥꯏꯌꯣ ꯍꯥꯏꯌꯣ ꯅꯪꯅ ꯍꯥꯏꯅꯤꯡꯕ ꯍꯥꯢꯌꯣ
ꯀꯔꯤꯒꯨꯝꯕꯁꯦ
ꯎꯝ
ꯒꯤꯁꯦ ꯌꯥꯡꯈꯩ ꯂꯩꯔꯦꯅ ꯈꯜꯂꯣꯕ
ꯎꯝ
ꯑꯩꯒꯤꯁꯨ ꯌꯥꯡꯈꯩ ꯂꯩꯔꯦꯅ ꯈꯜꯂꯣꯀꯣ ꯏꯕꯥꯅꯤꯒꯤ ꯌꯥꯡꯈꯩꯗ ꯄꯨꯟꯁꯤꯟꯅꯔꯒ ꯏꯕꯥꯅꯤ ꯆꯥ ꯑꯃ ꯑꯃ ꯁꯦꯝꯁꯤꯔꯥꯅ ꯍꯥꯏꯒꯦ ꯇꯧꯕꯅꯤꯅ
ꯑꯗꯨꯗꯤ ꯌꯥꯝ ꯎꯝ ꯀꯌꯥ ꯀꯌꯥ ꯄꯨꯊꯣꯛꯇꯣꯏꯕ
ꯌꯥꯡꯈꯩ ꯌꯥꯡꯈꯩ ꯄꯨꯊꯣꯛꯇꯣꯏꯕ ꯅꯪꯒꯤꯁꯨ ꯌꯥꯡꯈꯩ ꯑꯩꯒꯤꯁꯨ ꯌꯥꯡꯈꯩ ꯑꯗꯨꯒ ꯏꯕꯥꯅꯤꯅ ꯑꯃꯨꯛ ꯁꯥꯃꯃꯁꯝꯗꯣꯄꯩꯕ
ꯑꯣ ꯑꯣ
ꯌꯥꯕ꯭ꯔꯣ
ꯑꯗꯨꯗꯤ ꯅꯪꯅ ꯍꯥꯟꯅ ꯄꯨꯊꯣꯛꯄ ꯇꯥꯕꯅꯤꯅꯦ
ꯅꯪꯁꯨ ꯌꯥꯡꯈꯩ ꯄꯨꯊꯣꯛꯇꯣꯏꯅꯦ ꯑꯩꯁꯨ ꯌꯥꯈꯩ ꯄꯨꯊꯣꯛꯇꯣꯏꯅꯤ ꯀꯔꯤꯅꯣ
ꯍꯣꯏ ꯅꯪ ꯍꯥꯟꯅ ꯄꯨꯊꯣꯛꯑꯒ ꯑꯩꯁꯦ ꯑꯃꯨꯛ ꯄꯨꯊꯣꯛꯑꯗꯣꯏꯅꯤ
ꯑꯗꯨꯅꯦ ꯏꯕꯥꯅꯤ ꯆꯞ ꯃꯥꯟꯅꯅ ꯄꯨꯊꯣꯛꯁꯦ ꯑꯗꯨꯒ ꯆꯥꯝꯃꯗ ꯏꯕꯥꯥꯅꯤ ꯑꯃꯨꯛ ꯁꯦꯝꯗꯣꯛꯁꯦ ꯁꯦꯝꯕ ꯂꯣꯏꯔꯀꯥꯟꯗ ꯃꯥꯅ ꯀꯩꯔ ꯆꯥꯅꯤ ꯁꯦꯝꯒꯦꯔꯥ ꯆꯍꯨꯝ ꯁꯦꯝꯒꯦꯔꯥ ꯑꯗꯨꯃꯥꯏꯅ ꯁꯦꯝꯂꯨ ꯁꯦꯝ ꯈꯔ ꯆꯠꯟꯅꯅꯕ ꯏꯕꯥꯅꯤꯒꯤ ꯈꯣꯡꯆꯠꯇꯗꯤ ꯆꯥꯃꯁꯦ ꯍꯥꯟꯅ ꯁꯦꯝꯗ꯭ꯔꯗꯤ ꯌꯥꯔꯔꯣꯏ
ꯎꯝ ꯑꯩꯗꯤ ꯅꯍꯥꯟꯅ ꯍꯥꯏꯕꯗꯣ ꯂꯣꯏ ꯌꯥꯔꯒꯦꯅ ꯂꯩꯔꯕ
ꯎꯝ ꯑꯗꯨꯅꯦ ꯑꯩꯒꯤ ꯊꯝꯃꯣꯏꯁꯨꯀꯣ ꯌꯥꯝ ꯐꯕꯅꯤꯀꯣ ꯑꯩꯒꯤ ꯑꯩꯒꯤ ꯊꯝꯃꯣꯏꯁꯦ ꯅꯨꯡꯒꯤ ꯊꯝꯃꯣꯏ ꯅꯇꯦ
ꯎꯝ ꯌꯥꯝꯅ ꯊꯣꯠꯄꯅꯦꯕ ꯈꯣꯏꯍꯤꯒꯨꯝꯅꯀꯣ ꯌꯥꯝ ꯊꯨꯝꯕꯅꯤꯀꯣ ꯆꯥꯔꯁꯨ ꯌꯥꯕ
ꯊꯨꯝꯕꯗꯤ ꯊꯨꯝꯕꯗꯤ ꯃꯤꯅ ꯍꯦꯟꯅ ꯄꯥꯝꯗꯣꯏꯅ ꯑꯩꯗꯤꯀꯣ
ꯎꯝ
ꯏꯁꯤꯡꯒꯨꯝꯕꯅꯦꯕ ꯑꯩꯗꯤ
ꯏꯁꯤꯡꯒꯨꯝꯅ ꯌꯥꯝꯅ ꯆꯝꯃꯒ ꯃꯒꯨꯟ ꯂꯩꯕꯗꯨꯔꯥ ꯅꯪ ꯏꯁꯦ
ꯑ ꯑꯗꯨꯃꯥꯏꯅ ꯍꯥꯏꯇꯥꯔꯦꯗ ꯑꯁ ꯏꯁꯥ ꯊꯥꯒꯠꯄꯩ ꯋꯥꯗꯤ ꯅꯠꯇꯦ ꯍꯥꯏꯕꯗꯣ
ꯋꯥꯇꯔ ꯏꯁꯀꯂꯔ ꯂꯦꯁ ꯏꯁꯃꯦꯜ ꯂꯦꯁ ꯍꯥꯏꯕꯗꯣ
ꯎꯝ ꯌꯥ ꯅꯪꯁꯦ ꯑꯪꯒ꯭ꯔꯦꯖꯤꯒ ꯑꯣꯏꯔꯝꯃꯦ ꯑꯣ ꯑꯪ꯭ꯔꯦꯖꯤ ꯃꯟ
ꯑꯥꯁ
ꯑꯩꯗꯤ ꯀꯔꯦ ꯑꯩꯗꯤꯀꯣ
ꯎꯝ
ꯑꯩꯗꯤ ꯁꯤꯒꯨꯝꯕꯁꯦ ꯋꯥꯔꯤ ꯁꯥꯕ ꯍꯩꯇꯦꯕ ꯑꯩꯗꯤ ꯋꯥ ꯉꯥꯡꯕꯁꯨ ꯍꯩꯇꯦ ꯑꯩꯗꯤ ꯌꯥꯝ ꯀꯥꯏꯌꯦꯕ
ꯎꯝ ꯍꯩꯅ ꯍꯩꯅ ꯑꯃꯨꯛꯀ ꯉꯥꯡꯕ ꯍꯩꯇꯦ ꯍꯥꯏꯕꯁꯨ ꯀꯔꯝꯕ ꯃꯤꯕꯨ ꯍꯩ ꯍꯥꯏꯗꯣꯏꯕ
ꯅꯪꯗꯤ ꯅꯪ ꯃꯅꯤ ꯌꯥꯝ ꯍꯥꯏꯔꯦ ꯅꯪꯒꯨꯝꯕꯒꯤ ꯅꯪꯅ ꯑꯩꯕꯨ ꯀꯩ ꯍꯥꯏꯁꯤꯔꯥ ꯊꯧꯅꯥ ꯍꯥꯞꯄꯤꯕ ꯑ ꯉꯥꯡꯕꯒꯤ ꯇꯝꯕꯤꯕ ꯀꯩ ꯀꯌꯥꯁꯦ ꯑꯁ ꯑꯩꯗꯤ ꯌꯥꯝ ꯄꯥꯝꯖꯔꯦ ꯑꯩꯗꯤ ꯌꯥꯝ
ꯑꯗꯨꯕꯨꯗꯤ ꯑꯩꯅ ꯅꯪꯉꯣꯟꯗꯒꯤꯩ ꯈꯔ ꯍꯥꯟꯕꯩ ꯑꯣꯏꯔꯝꯗꯤꯅꯦ
ꯑꯦ
ꯑꯗꯨꯝ ꯅꯪ ꯈꯣꯟꯖꯦꯁꯦ ꯇꯥꯕꯗ ꯑꯉꯥꯡꯒꯤ ꯑꯗꯨꯝ ꯃꯥꯗꯦꯕ
ꯑꯁ ꯑꯉꯥꯡꯒꯤ
ꯎꯝ
ꯑꯌꯦꯍ
ꯑꯉꯥꯡ ꯃꯇꯝꯗ ꯑꯃ ꯂꯩꯗꯅ ꯏꯉꯧ ꯉꯧꯅ ꯀꯔꯤ ꯍꯥꯏꯕꯗꯥ ꯏꯂꯥꯡ ꯂꯥꯡꯅ ꯂꯩꯕꯗꯣ ꯑꯗꯨ ꯃꯇꯝꯗꯣ ꯃꯥꯜꯂꯦꯕ
ꯑꯁ ꯑꯩꯒꯤ ꯄꯨꯟꯁꯤꯁꯦ
ꯎꯝ
ꯏꯉꯥꯎ ꯉꯥꯎꯅꯗꯤ ꯂꯩꯖꯔꯝꯕꯅꯦꯕ
ꯎꯝ
ꯑꯗꯨꯕꯨ ꯅꯪ ꯍꯦꯛ ꯅꯪꯒꯤ ꯈꯣꯟꯖꯦꯜ ꯍꯦꯛ ꯇꯥꯔꯨꯕꯗꯒꯤ ꯑꯩꯒꯤ ꯏꯉꯥꯎ ꯉꯥꯎꯒ ꯄꯨꯛꯅꯤꯡꯁ ꯂꯣꯏꯅ ꯒ꯭ꯌꯥꯟ ꯇꯥꯊꯣꯛꯈ꯭ꯔꯦ ꯍꯧꯖꯤꯛꯇꯤ ꯑꯩ ꯌꯥꯔꯦ ꯃꯇꯤꯛ ꯆꯥꯕ ꯃꯤ ꯑꯃꯁꯣ ꯑꯣꯏꯔꯦ
ꯏꯁ ꯏꯁ
ꯅꯩ ꯍ ꯅꯪꯗꯤ ꯉꯁꯤ ꯀꯥꯏ ꯀꯥꯏ ꯀꯣꯏꯊꯣꯛꯀꯦ ꯀꯥꯏ ꯅꯨꯡꯉꯥꯏꯕ꯭ꯔꯣ ꯅꯪꯒꯤ ꯅꯨꯃꯤꯠꯇꯤ
ꯎꯝ ꯏꯪꯈꯣꯟꯗ ꯄꯣꯠꯆꯩ ꯊꯤꯕ ꯆꯠꯂꯦ ꯑꯗꯨꯒ ꯄꯣꯠ ꯆꯩꯩ ꯊꯤꯔꯛꯑꯒ ꯃꯜꯂꯒ ꯂꯩꯌꯦ ꯑꯗꯨꯒ ꯌꯣꯟꯕ ꯆꯠꯂꯦ ꯌꯣꯟꯕ ꯑꯩꯗꯤ ꯆꯠꯇꯦꯕ ꯑꯈꯣꯏ ꯃꯃꯥ ꯑꯈꯣꯏ ꯃꯃꯥꯈꯣꯏ ꯆꯠꯄꯀꯣ
ꯑꯣ
ꯑꯗꯤ ꯑꯩꯗꯤ ꯌꯨꯝꯗ ꯑꯗꯨꯝ ꯂꯩꯌꯦꯗ ꯌꯨꯝꯒꯤ ꯊꯕꯛ ꯏꯪꯈꯥꯡ ꯑꯗꯨꯝ ꯇꯧꯔ ꯂꯩ
ꯑꯥ ꯑꯁ ꯌꯥꯝ ꯐꯩꯌꯦꯅꯦ ꯑꯗꯣ ꯅꯪ ꯐꯤ ꯁꯥꯕ ꯈꯣꯠꯄꯗꯤ ꯍꯩꯕ꯭ꯔꯣ
ꯐꯤ ꯁꯥꯌꯦ ꯍꯣꯏ
ꯑꯗꯨꯗꯤ ꯐꯤꯠ ꯇꯥꯔꯦ ꯑꯩꯒꯤꯗꯃꯛꯇ ꯍꯥꯏꯔꯗꯤ
ꯐꯤꯁꯨ ꯁꯥꯏꯑꯦ ꯐꯅꯦꯛꯁꯨ ꯁꯥꯏꯌꯦ ꯑꯩꯗꯤ ꯗꯣ ꯍꯟꯗꯛꯇꯤ ꯁꯥꯗꯦꯗ
ꯅꯪꯒꯨꯝꯕꯅꯤꯅꯦ ꯁꯅꯥ ꯂꯨꯄꯥ ꯍꯥꯏꯔꯤꯁꯦ
ꯁ꯭ꯅꯥ ꯂꯨꯄꯥꯗꯒꯤ ꯍꯦꯟꯅ ꯐꯕ ꯗꯥꯏꯃꯟ
ꯑꯧ ꯃꯥ ꯑꯁ
ꯁꯅꯥ ꯂꯨꯄꯥꯗꯤ ꯑꯃꯨꯛꯀ ꯀꯥꯏꯔꯒ ꯌꯣꯟꯕ ꯌꯥꯏꯕ ꯑꯗ ꯗꯥꯏꯃꯟꯗꯤ ꯌꯣꯟꯕ ꯌꯥꯥꯔꯔꯣꯏꯕ
ꯑꯩꯌꯥ ꯑꯗꯨꯅꯦ ꯄ꯭ꯔꯦꯁꯤꯌꯁ ꯑꯣꯏꯃꯟꯕꯩꯒꯤꯀꯣ
ꯎꯝ
ꯗꯨꯨꯅꯦ ꯅꯪꯁꯨ ꯑꯩꯒꯤꯗꯥꯃꯛꯇ ꯑꯩꯁꯨꯟ ꯑꯩꯒꯤꯁꯨ ꯅꯪꯁꯦ ꯌꯥꯝ ꯄ꯭ꯔꯦꯁꯤꯌꯁ ꯑꯣꯏꯔꯕ
ꯎꯝ
ꯑꯩꯗꯣ ꯃꯤ ꯑꯇꯣꯞꯄꯗ ꯌꯦꯡꯍꯟꯅꯤꯡꯗꯕ ꯁꯤꯒꯤ ꯃꯥꯒꯤ ꯗꯥꯏꯃꯟꯒꯤ ꯂꯩꯗꯅ ꯃꯥꯒꯤ ꯉꯥꯜꯂꯛꯏꯕ ꯉꯥꯜꯂꯛꯏꯗꯣ ꯃꯥꯒꯤ ꯑꯗꯨꯗ ꯑꯁ ꯃꯤ ꯑꯇꯣꯞꯄꯗ ꯌꯦꯡꯍꯟꯅꯤꯡꯗꯦ ꯑꯩꯒꯤ ꯈꯛꯇꯒꯤ ꯀꯣ
ꯎꯝ
ꯄꯥꯝꯕꯗꯤ ꯄꯥꯝꯃꯦ ꯂꯧꯔꯒꯦ ꯍꯥꯏꯕꯁꯨ ꯉꯝꯗ꯭ꯔꯤ ꯍꯧꯖꯤꯛ ꯐꯥꯎꯕꯗꯤ
ꯎꯝ
ꯎꯝ ꯎꯝꯅ ꯋꯥꯔꯤ ꯂꯣꯏꯕ ꯌꯥꯗꯦꯍꯦ
ꯑꯩꯗꯤ ꯅꯪꯒꯤ ꯋꯥꯔꯤꯗꯣ ꯇꯥꯔ ꯒꯂꯩꯕꯅꯤꯅꯦꯍꯦ ꯏꯕꯨꯡꯉꯣ
ꯑꯩꯌꯥ
ꯑꯗꯨ ꯅꯪ ꯉꯥꯡꯕ ꯀꯥꯟꯗ ꯑꯩꯕꯨꯁꯨ ꯂꯥꯡꯉꯛꯑꯣ ꯍꯥꯏꯕ꯭ꯔꯕ
ꯎꯝ ꯄꯥꯥꯝꯗꯦ ꯑꯩꯁꯨ ꯎꯝ ꯑꯗꯣ
ꯍꯥꯎ ꯍꯥꯎ
ꯅꯪꯗꯨ ꯀꯩꯗꯧꯕꯒꯤꯔꯣ ꯅꯪ ꯍꯧꯖꯤꯛ ꯑꯍꯥ ꯑꯍꯝ ꯑꯍꯝ ꯀꯩꯗꯧꯔ ꯅꯪꯉꯣꯟꯗ ꯀꯩ ꯇꯧꯕꯒꯤꯔꯕ ꯑꯩ ꯍꯧꯖꯤꯛ ꯂꯥꯛꯀꯦꯅꯦ ꯅꯪ ꯑꯗꯨꯃꯥꯏꯅ ꯇꯧꯔꯒ ꯂꯩꯔꯗꯤ
ꯎꯝ ꯑꯩ ꯑꯗꯨꯝ ꯑꯁꯨꯃꯥꯏ ꯇꯧꯔꯗꯤ ꯀꯩꯗꯧꯔꯒꯦ ꯍꯥꯏꯁꯦ
ꯑꯩꯁꯦ ꯄꯥꯈꯠꯄꯀꯣ
ꯑꯁ ꯂꯥꯛꯑꯣꯅꯦ ꯑꯗꯨꯗꯤ ꯑꯩ ꯁꯤꯒꯦ ꯇꯧꯔꯦ
ꯎ ꯍꯩ ꯍꯥꯏꯍꯩꯗꯦ ꯍꯦ ꯅꯪ ꯍꯣ ꯍꯣꯏ ꯑꯩ ꯅꯪꯒꯤ ꯍꯦꯔꯣ ꯁꯥꯔꯒꯦ ꯅꯪ ꯑꯩꯒꯤ ꯍꯦꯔꯣꯏꯟ ꯁꯥꯔꯒ ꯏꯕꯥꯟꯅꯤ ꯑꯁ ꯐꯖ ꯐꯖꯕ ꯁꯤꯞ ꯄ꯭ꯔꯤꯊꯤꯕꯤꯒꯤ ꯁꯪꯁꯥꯔꯒꯤ ꯀ ꯀꯩꯀꯥꯗ꯭ꯔ ꯈꯪꯗ꯭ꯔꯦꯀꯣ
ꯇꯥꯕ꯭ꯔꯣ
ꯇꯏ
ꯍꯜꯂꯣ
ꯇꯥꯗ꯭ꯔꯣ
ꯑ
ꯑ꯭ꯔꯣ
ꯑꯥꯎ
ꯌꯥ꯭ꯔꯣ
ꯇꯏ ꯇꯏ
ꯀꯩꯒꯤ꯭ꯔꯣ ꯅꯪꯁꯦ ꯑꯩꯕꯨ ꯌꯥꯝ ꯍꯥꯏꯗꯤ ꯆꯥꯛ ꯆꯥꯕ ꯂꯣꯏ ꯆꯥꯛ ꯆꯥꯂꯨꯣꯏꯔꯦ
ꯍꯥꯥ
ꯆꯥꯛ ꯆ ꯂꯣꯏꯔꯦꯕ
ꯄꯨꯡ ꯀꯌꯥ ꯆꯥꯔꯤꯕ
ꯄꯨꯡ ꯍꯧꯖꯤꯛ ꯄꯨꯡ ꯅꯠꯇꯦ
ꯑꯁꯤꯗ
ꯎꯝ
ꯑꯣꯛꯁꯥ ꯊꯣꯡꯕꯗ ꯍꯥꯎꯃꯟꯕꯒꯤ ꯆꯥꯅꯤꯡ ꯉꯥꯏꯕ ꯉꯝꯗ꯭ꯔꯕ ꯃꯇꯝꯗ ꯑꯃ ꯅꯣꯏꯒꯤ ꯆ
ꯏꯟꯖꯥꯡ ꯑꯍꯥꯎꯕ ꯊꯣꯡꯕꯒꯤ